ꯍꯂꯣꯒꯒꯥꯔꯤ ꯍꯧ ꯑꯗꯨ ꯂꯣꯏ ꯃꯥꯡꯈ꯭ꯔꯦꯗꯅ ꯑꯗꯨꯒꯤ ꯋꯥꯔꯤꯗꯨ ꯁꯥꯟꯅꯔꯅꯤ
ꯀꯣ ꯑꯗꯨꯒꯤ ꯃꯇꯥꯡꯗ ꯁꯥꯟꯅꯗꯣꯏꯔꯥ
ꯎꯝ ꯁꯥꯟꯅꯗ ꯂꯣꯏ ꯃꯥꯡꯈ꯭ꯔꯦꯕ
ꯌꯥꯒꯗ꯭ꯔꯥ
ꯌꯥꯅꯤ
ꯍ ꯑꯗꯨꯗꯤꯅ
ꯖꯔꯣꯑꯣ ꯅꯗ ꯀ
ꯇꯠ ꯀꯩ ꯀꯥꯟꯅꯩꯅꯣꯕ ꯑꯗꯨꯗꯤ ꯈꯪꯗꯤ ꯑꯃꯨꯛ ꯑꯃꯨꯛꯅꯦ ꯋꯥ ꯌꯥꯗꯕ꯭ꯔꯥ ꯇꯧꯔꯝꯗꯧ ꯃꯥꯜꯂꯦꯅ ꯈꯟꯕꯗ
ꯑꯗꯣ ꯃꯇꯝ ꯁꯨꯔ ꯀꯛꯆꯈꯤꯕꯅꯤ ꯑꯗꯨꯒ ꯀꯩꯅꯣꯗꯨꯣ ꯇꯧꯋꯤꯗꯨꯗꯤ ꯍꯥꯏꯗꯤ ꯃꯤꯅꯤꯠꯇꯣ ꯇꯔꯥ ꯍꯦꯟꯒꯤ ꯕꯅꯕ
ꯑꯥ
ꯑꯗꯨꯝ ꯇꯨꯋꯦꯜꯞ ꯊꯥꯔꯇꯤꯟ ꯁꯨꯃꯥꯏꯅ ꯂꯩꯈꯤꯕ ꯃꯥꯜꯂꯦꯕ
ꯑ
ꯈꯪꯗꯦ ꯇꯧꯔꯤꯁꯦ ꯑꯩ ꯁꯤꯗ ꯌꯦꯡꯉꯁꯦ ꯀꯃꯥꯏꯅ ꯇꯧꯕꯅꯣꯅ
ꯍꯣꯏ ꯍꯣꯏ ꯅꯪ ꯊꯥꯡꯖꯤꯡ ꯀꯥꯡꯍꯧ ꯆꯥꯔꯕ꯭ꯔꯥ
ꯑꯣ ꯑꯩꯈꯣꯏ ꯁꯥꯟꯅꯩꯁꯤꯕꯨ ꯇꯥꯕꯨ ꯇꯥꯖꯥꯔꯨ ꯃꯣꯏ
ꯇꯥꯔꯤꯅꯦ
ꯎꯝ ꯐꯔꯦ ꯐꯔ ꯑꯗꯨꯗ ꯅꯪ ꯉꯥꯏꯍꯥꯛ ꯀꯣꯟꯅ ꯌꯥꯔꯛꯄ꯭ꯔꯥ ꯌꯦꯡꯉꯣꯗꯣ ꯅꯠꯇ꯭ꯔꯒ ꯀꯣꯟꯅ ꯈꯪꯗꯦ ꯀꯃꯥꯏꯅ ꯇꯧꯋ
ꯎꯝ ꯅꯪ ꯊꯥꯡꯖꯤꯡ ꯀꯥꯡꯍꯧ ꯆꯥꯔꯕ꯭ꯔꯣ
ꯀꯔꯤ
ꯊꯥꯡꯖꯤꯡ ꯀꯥꯡꯍꯧ
ꯊꯖꯤꯡꯀꯥ ꯍꯜ ꯁꯥꯥꯖꯔꯤꯌꯦ
ꯑꯩꯁꯨ ꯆꯥꯗ꯭ꯔꯤꯌꯦ ꯑꯩꯅ ꯏꯃꯥꯟꯅꯕꯤ ꯑꯃꯒꯤꯗ ꯆꯠꯄꯗꯅꯦ
ꯑ
ꯌꯥꯔꯛꯑꯦꯕ ꯍꯕ ꯃꯔꯣꯏ ꯅꯥꯀꯨꯞꯄꯤꯒ ꯇꯧꯔꯒ
ꯑ
ꯑꯗꯨ ꯌꯥꯝ ꯍꯥꯎꯔꯝꯃꯦ ꯍꯥꯏꯔ
ꯑꯣꯃꯥꯏ ꯀꯃꯥꯏꯅ ꯇꯧꯔꯖꯗꯥꯏꯅꯣ
ꯈꯪꯗꯌꯦ ꯀꯃꯥꯏꯅ ꯇꯧꯔꯤꯅꯣꯗ ꯑꯩꯁꯨ ꯃꯣꯏꯒꯤꯗꯣ ꯀꯥꯡꯉꯧ ꯑꯣꯏꯅ ꯑꯗꯨꯝ ꯉꯧꯕ ꯃꯥꯜꯂꯦ ꯃꯔꯣꯏ ꯅꯥꯀꯨꯞꯄꯤꯗꯨꯒ ꯇꯧꯔꯒ
ꯑꯣ ꯑꯗꯨꯝ ꯃꯣꯔꯣꯛꯀ ꯃꯦꯠꯂꯒ ꯉꯧꯔꯦ ꯅꯠꯇ꯭ꯔꯒ ꯑꯗꯨꯝ ꯀꯥꯡꯍꯧ ꯉꯧꯕꯒꯤ ꯇꯥꯏꯞꯇ ꯑꯩꯈꯣꯏꯒꯤ ꯑꯗꯨꯝ ꯅꯣ ꯁꯂꯤꯖꯂ
ꯃꯣꯔꯣ ꯅꯦꯠꯇꯕꯤꯗ ꯀꯥꯡꯉꯧ ꯉꯧꯕꯒꯤ ꯑꯗꯨꯃꯥꯏꯅ ꯉꯧꯕ ꯃꯥꯜꯂꯦ
ꯑꯣ ꯍꯥꯎꯗꯤ ꯍꯥꯎꯔꯝꯕꯁꯨ ꯌꯥꯏꯦ ꯀꯩꯅꯣꯁꯨ ꯍꯥꯎꯋꯦ ꯎꯝ ꯋꯥꯁ ꯋꯥꯁꯣꯏ ꯅꯠꯇꯦ ꯀꯔꯤꯕ ꯂꯩꯋꯥꯗꯣ ꯂꯩꯃꯖꯨꯡꯒꯣ ꯑꯉꯧꯕꯕ ꯍꯥꯎꯕꯅꯦꯕ ꯅꯧꯔꯤꯉꯩ ꯊꯣꯛꯂꯛꯄꯗ
ꯇꯧꯔ ꯉꯧꯕ ꯌꯥꯝ ꯍꯥꯎꯕ
ꯍꯣꯏ ꯑꯩ ꯊꯥꯡꯖꯤꯡꯁꯦ ꯉꯧꯕꯗꯤ ꯆꯥꯗ꯭ꯔꯤ ꯑꯣ
ꯑꯁ ꯁꯦꯕꯣꯠꯇꯣ ꯁꯦꯕꯣꯠ ꯀꯥꯡꯉꯧꯗꯤ ꯆꯥꯔꯕ ꯅꯠꯇ꯭ꯔꯣ
ꯆꯥꯔꯦ ꯍꯦ ꯑꯗꯨꯕꯨꯗꯤ
ꯀꯥꯎꯍꯧꯗꯦ ꯑꯁ ꯌꯥꯝ ꯊꯤꯅ ꯍꯥꯎꯋꯤ ꯉꯥꯔꯤꯒ ꯍꯥꯞꯄꯒ ꯇꯧꯕꯗꯣ
ꯍꯣꯏ ꯑꯗꯨꯃꯥꯏꯅ ꯇꯧꯕ ꯑꯃ ꯆꯥꯅꯤꯡꯉꯦꯀꯣ ꯑꯁ ꯏꯔꯣꯝꯕꯁꯨ ꯄꯥꯝꯗꯦ ꯊꯣꯡꯕꯁꯨ ꯄꯥꯝꯗꯦ
ꯑꯣ ꯑꯩꯈꯣꯏꯒꯤꯗꯤ ꯁꯦꯕꯣꯠꯇꯣ ꯑꯗꯨꯃꯥꯏꯅ ꯑꯗꯨꯝ ꯇꯧꯋꯦ ꯑꯗꯣ ꯍꯦꯟꯇꯥꯛꯀꯨꯝꯕ ꯂꯩꯔꯗꯤ ꯍꯦꯟꯇꯥꯛꯀ ꯈꯤꯇꯪ ꯍꯥꯞꯄꯗꯣ ꯌꯥꯝ ꯍꯥꯎꯕꯅꯦꯕ ꯑꯗꯨ ꯀꯥꯡꯍꯧꯗꯨ ꯇꯧꯔꯒ ꯎ ꯃꯣꯔꯣꯛꯃ ꯃꯦꯠꯂꯒ ꯆꯥꯕ ꯑꯁ ꯈꯍꯥꯎ ꯃ ꯆꯥꯛ ꯁꯥꯔꯤꯉꯩ ꯗꯒ ꯆꯥꯍꯧꯕꯗꯣ
ꯎꯝ ꯎꯝ ꯑꯩꯁꯦ ꯏꯔꯣꯝꯕ ꯌꯥꯝ ꯄꯥꯝꯕ ꯃꯤꯅꯦꯕ ꯑꯗꯣ ꯁꯦꯕꯣꯠ ꯏꯔꯣꯟꯝꯕꯗꯤ ꯁꯨꯝ ꯄꯥꯝꯃꯦ ꯄꯥꯝꯗ꯭ꯔꯦ
ꯎꯝ
ꯅꯪ ꯀꯩꯗꯧꯔꯤꯅꫭ ꯍꯧꯖꯤꯛ
ꯑꯩ ꯁꯨꯝ ꯍꯤꯞꯄꯝꯃꯤꯅꯦ
ꯑꯣ ꯀꯩꯅꯣ ꯗꯣꯀꯨꯃꯦꯟꯗꯣ ꯀꯩꯀꯩ ꯆꯪꯒꯦ ꯑꯃ ꯅꯪꯒꯤ ꯊꯥꯖꯤꯟꯕꯩꯗꫭ
ꯑꯣ ꯑꯗꯨꯒꯤꯗꯣ ꯑꯁ ꯃꯌꯥꯝ ꯆꯪꯉꯝꯃꯦ ꯈꯪꯕ꯭ꯔꯥ ꯃꯌꯥꯝꯁꯦ ꯑ ꯃꯥꫪꯛꯁꯤꯠ ꯃꯈꯩꯗꯣ
ꯑꯣ
ꯀ꯭ꯂꯥꯁ ꯇꯦꯟꯒꯤꯁꯨ ꯇꯨꯋꯦꯜꯐꯀꯤꯁꯨ ꯒ꯭ꯔꯦꯖꯨꯋꯦꯁꯟꯒꯤꯁꯨ
ꯑꯣ ꯑꯣ ꯒ꯭ꯔꯦꯖꯨꯌꯦꯁꯟꯒꯤ ꯂꯥꯁ ꯃꯟꯒꯤ
ꯑꯥ ꯑꯥ ꯑꯗꯨꯒꯅꯦ ꯗꫭꯀꯨꯝꯃꯦꯟꯗꯨ ꯊꯥꯒꯠꯄ ꯅꯠꯇꯕ ꯃꯦꯟꯕꯝ ꯅꯦ ꯍꯪꯕ꯭ꯔꯥ ꯑꯃꯝꯇꯪ ꯑꯣꯏꯅ ꯂꯣꯏꯅ ꯑꯃꯨꯛ ꯃꯦꯜꯂꯦ ꯍꯥꯏꯗꯤ ꯑꯗꯨꯒ ꯑꯦꯁꯤꯒ ꯑꯦꯁꯤ ꯁꯥꫪꯇꯤꯐꯤꯀꯦꯠꯀꯤ ꯅꯝꯕꫪꯗꯣ
ꯑ ꯑ
ꯑꯗꯨꯁꯨ ꯆꯪꯉꯤ ꯏꯟꯀꯝꯒ ꯇꯧꯔꯒ ꯑꯅꯧꯕ ꯑꯦꯀꯥꯎꯟ ꯑꯃ ꯍꯥꯡꯗꯨꯕ ꯑꯣꯏꯔꯝꯃꯦ
ꯑꯣ ꯑꯣ ꯑꯣ ꯀꯩꯅꯣꯒꯤ ꯑ ꯑꯦ ꯁꯤꯒꯤ ꯑꯦꯄ꯭ꯂꯤꯀꯦꯁꯟ ꯅꯝꯕꫪꯗꯣ ꯑꯣ ꯑꫭ ꯑꯗꯨ ꯑꯦꯀꯥꯎꯟ ꯍꯥꯡꯉꯤꯗꯅ ꯑꯗꯨ ꯑꯗꯨꯗ ꯂꯣꯏ ꯇꯧꯔꯛꯇꯨꯑꫭꯏꯔꯣꯝꯅꯤ ꯍꯌꯦꯡꯋꯥꯏ ꯑꯦꯗꯃꯤꯇ ꯀꯥꫪꯠ ꯗꯥꯎꯟꯂꯣꯗ ꯇꯧꯕ ꯈꯣꯠꯄ
ꯎꯝ
ꯑꯣ ꯑꯁ ꯑꯩ ꯃꯣꯏꯅ ꯏꯟꯀꯝꯅꯦ ꯄꯥꯁꯄꯣꫪꯠꯅꯦ
ꯅꯪꯒꯤꯁꯨ ꯊꯥꯖꯅꯕ ꯇꯧꯔꯣ ꯂꯥꯛ
ꯑꯩꯁꯨ ꯏꯟꯀꯝ ꯉꯥꯏꯔꯤ ꯁꯤꯔ ꯇꯧꯕꯅꯦ ꯏꯟꯀꯝꯗꯣ ꯗꯦꯠ ꯑꯦꯠ ꯅꯠꯇ꯭ꯔꯒ ꯅꯥꯏꯟ ꯁ꯭ꯋꯥꯏꯁꯤꯗꯀꯣ ꯑꯗꯣ ꯈꯪꯗꯦ ꯑꯩꯅ ꯅꯣꯏ ꯑꯗꯨꯗ ꯂꯥꯛꯅꯤꯡ ꯉꯥꯗꯨꯒ ꯐꯥꯡꯖꯟꯅꯒꯗ꯭ꯔꯅ ꯑꯃꯨꯛ ꯈꯜꯂꯝꯃꯤꯅꯦ ꯍꯥꯏꯕ
ꯍꯣꯏ ꯑꯁ ꯑꯩꯗꯤ ꯂꯥꯛꯄꯗꯨ ꯌꯥꯗꯣꯏꯔ ꯌꯥꯔꯣꯏ ꯗꯨꯔ ꯈꯪꯗꯦ ꯑꯩꯒꯤ ꯗꯦꯠ ꯑꯦꯠꯇ ꯂꯥꯛꯑꯣ ꯍꯥꯏꯔꯛꯑꯦ ꯗꯥꯛꯇꫪꯗꯣ ꯗꯥꯛꫪ ꯆꯠꯂꯨꯗ꯭ꯔꯗꯤ
ꯑꯣ ꯌꯦꯡꯉꯣ ꯑꯗꯨꯗꯤ ꯑꯩꯁꯨ ꯈꯪ ꯀꯩꯅꯣ ꯇꯧ ꯍꯥꯏꯕ ꯑꯃꯗꯨꯅꯕꯨꯗꯤ ꯅꯪ ꯑꯄꯤꯛꯄꯤꯗꯣ
ꯎꯝ
ꯑꯗꯨꯅꯗꯤ ꯂꯥꯛꯑꯣ ꯍꯥꯏ ꯑꯩꯁꯨ ꯑꯗꯨꯝ ꯂꯥꯛꯀꯦꯗꯤ ꯈꯟꯕꯅꯦꯕꯀꯣ
ꯎꯝ
ꯆꯠꯇꯕꯁꯨ ꯀꯨꯏꯔꯦ ꯃꯟꯐꯤꯠꯇꯤ ꯆꯠꯅꯤꯡꯉꯦꯅ ꯑꯗꯨꯒ ꯀꯩꯅꯣ ꯇꯧꯕ ꯑꯩ ꯊꯥꯖꯤꯟꯕꯗꯨꯒ ꯐꯪꯉꯅꯤ ꯐꯒꯗꯔꯅ ꯈꯜꯂꯛꯏꯅꯦ ꯍꯥꯏꯕ
ꯑꯦ ꯅꯪ ꯂꯥꯛꯄꯗꯣ ꯈꯪꯕꯔ ꯑꯗꯨ ꯂꯥꯏꯔꯤ ꯑꯦꯛꯖꯥꯝ ꯊꯥꯕ ꯑꯩꯈꯣꯏꯁꯦ ꯂꯥꯛꯑꯣꯏꯗ꯭ꯔꯥ ꯑꯗꯨꯒꯤ ꯑꯦꯟꯇ꯭ꯔꯥꯟꯁ ꯊꯥꯕ ꯂꯥꯛꯄꯗꯣ ꯑꯗꯨꯗ ꯑꯦꯛꯖꯥꯝꯗꯣ ꯂꯣꯏꯔꯒꯅꯦ ꯀꯦꯐꯦ ꯑꯃꯗ ꯆꯠꯂꯒ ꯑꯆꯥꯄꯣꯠ ꯑꯆꯥꯔꯨꯁꯦ
ꯎꯝ ꯆꯁꯦ ꯌꯥ
ꯈꯤꯇꯪ ꯍꯥꯞꯄ ꯑꯝꯗ
ꯑ ꯌꯥꯏ
ꯍꯥꯏꯗꯤ ꯑꯩꯈꯣꯏꯒꯤ ꯂꯩꯐꯝ ꯑꯗꯨꯋꯥꯏꯒꯤ ꯑꯆꯥꯄꯣꯠꯆꯥꯐꯝ ꯃꯈꯩꯗꯨ ꯅꯠꯇꯕꯗ ꯈꯔ ꯆꯠꯊꯣꯛꯑꯒ ꯑꯣꯇꯣ ꯇꯣꯡꯉꯥꯒ ꯆꯠꯂꯒ
ꯌꯥꯏꯌꯦ ꯌꯥꯏꯌꯦ ꯆꯥꯔꯨꯁꯦ ꯑꯗꯨꯒ ꯍꯜꯂꯛꯑꯒ ꯈꯠꯇꯤ ꯌꯥꯝ ꯈꯠꯀꯨꯝꯁꯦꯀꯣ ꯅꯨꯃꯤꯠꯇꯨꯗ ꯑꯗꯨꯝ ꯍꯥꯏꯗꯣꯛꯇꯨꯏꯅꯤꯅ ꯑꯦꯛꯖꯥꯝꯗꯣ
ꯑꯣ
ꯅꯪ ꯑꯗꯨꯒꯤ ꯃꯨꯛ ꯃꯊꯥ ꯁꯥꯔꯤꯔꯣ ꯀꯩꯁꯨ ꯁꯥꯗꯦ ꯂꯥꯏꯔꯤꯛꯁꯨ ꯄꯥꯗꯅꯀꯣ ꯁꯥꯗꯕꯤꯅꯦ ꯑꯩꯈꯣꯏꯗꯤ
ꯑ ꯀꯔꯤ ꯄꯥꯗꯣꯏꯅꯣꯁꯨ ꯈꯪꯗꯦ ꯃꯥ ꯃꯈꯥꯗ ꯍꯣꯡꯊꯈꯤꯕꯗꯨꯗ ꯍꯪꯉꯣ ꯀꯩꯀꯩ ꯄꯥꯗꯣꯏꯅꯣꯅ
ꯃꯥꯗꯤ ꯀꯩꯝ ꯄꯥꯗꯤ ꯍꯥꯏ ꯑꯩꯅ ꯅꯍꯥꯟ ꯍꯪꯉꯦ ꯀꯩꯝ ꯄꯥꯗꯤ ꯑꯩꯗꯤ ꯇꯧꯔꯣ ꯍꯥꯏꯌꯦ
ꯑꯗꯣ ꯀꯩ ꯄꯥꯗꯕꯗꯣ ꯀꯔꯤ ꯇꯝꯕꯅꯣ ꯍꯪꯉꯣ ꯃꯣꯏ ꯇꯝꯕꯗꯣ ꯅꯠꯇ꯭ꯔꯣ ꯑꯩꯈꯣꯏꯅ ꯍꯥꯏꯐꯦꯠ ꯊꯥꯔꯛꯀꯗꯣꯏꯁꯦ ꯈꯔ ꯃꯅꯨꯡ ꯍꯨꯠꯅ ꯅꯠꯇ꯭ꯔꯁꯨ
ꯎꯝ
ꯃꯗꯨ ꯅꯨꯄꯤꯗ ꯃꯗꯨ ꯅꯨꯄꯥꯗ ꯉꯥꯎꯈ꯭ꯔꯕ꯭ꯔꯥ ꯃꯗꯣ ꯅꯨꯄꯥ ꯀꯣꯏꯈꯤꯕꯗꯒꯤ
ꯉꯥꯎꯈ꯭ꯔꯦ ꯏꯕꯦꯝꯃ ꯅꯪ ꯍꯣꯁꯇꯦꯜꯗ ꯂꯩꯔꯝꯃꯕ ꯅꯪ ꯃꯊꯟꯇ ꯂꯣ ꯂꯤ ꯊꯥꯗꯣꯏꯅꯦ ꯈꯪꯕ꯭ꯔꯥ ꯑꯩꯒ ꯂꯩꯕꯤꯗ꯭ꯔꯗꯤ
ꯏꯁ ꯑꯦꯁ ꯑꯩꯗꯤ ꯀꯩꯗꯧꯕꯒꯤ ꯂꯣꯜꯂꯤ ꯇꯥꯗꯣꯏꯅꯣꯅꯦꯍꯦ ꯅꯪ ꯅꯨꯄꯥ ꯀꯣꯏꯖꯩ ꯍꯥꯏꯖꯕꯩ ꯋꯥꯅꯤ ꯌꯥꯝ ꯄꯥꯛ ꯁꯥꯗꯦ ꯋꯥꯔꯤ ꯑꯗꯨꯅꯦ ꯍꯥꯏ ꯁꯦ ꯅꯪ ꯂꯩꯔꯤ ꯀꯩꯗꯧꯔꯒꯦ ꯑꯗꯨꯒ ꯀꯩꯩꯅꯣꯗꯁꯨ ꯅꯪ ꯑꯄꯤꯛꯄꯤꯗꯨꯁꯨ ꯈꯪꯅꯔꯤꯉꯩꯗ ꯌꯥꯝꯅ ꯇꯣꯛꯁꯤꯛ ꯆꯠꯄꯅꯤꯅꯦ ꯅꯨꯄꯥꯗꯣ
ꯑꯦ ꯑꯗꯣ ꯅꯣꯡꯃ ꯃꯥꯒꯤ ꯅꯨꯄꯥꯗꯣ ꯂꯥꯏ ꯑꯦ ꯀꯩꯩꯅꯣꯗ ꯑꯩꯈꯣꯏꯒꯤ ꯍꯟꯗꯛꯀꯤ ꯑꯦꯝ ꯌꯨ ꯋꯤꯛꯀꯤꯗꯨꯗꯥ ꯈꯪꯕ꯭ꯔꯥ ꯑꯗꯨꯒ ꯍꯣꯏ ꯍꯣꯏꯒꯤ ꯏꯃꯥꯟꯅꯕꯤꯁꯤꯅ ꯑꯥ ꯁꯥꯟꯅꯐꯝꯗ ꯂꯩꯈ꯭ꯔꯕ ꯈꯪꯕ꯭ꯔꯥ ꯑꯗꯨꯒ ꯅꯨꯄꯥꯁꯤꯅ ꯑꯩꯈꯣꯏ ꯍꯣꯁꯇꯦꯜ ꯕꯦꯠꯃꯤꯟꯇꯟ ꯁꯥꯟꯅꯩꯗꯅ ꯑꯗꯨꯗꯥ ꯁꯅꯕ ꯑ ꯃꯥꯒꯤ ꯊꯣꯛꯇꯨꯕꯒꯤ ꯂꯩꯈ꯭ꯔꯕ ꯑꯗꯨꯒꯅꯦ ꯑꯩꯈꯣꯏꯒꯤ ꯃꯥꯒꯤ ꯍꯣꯁꯇꯦꯜ ꯃꯃꯥꯡꯁꯦ ꯃꯥꯒꯤ ꯅꯨꯄꯥꯁꯦ ꯂꯩꯔꯕ ꯑꯗꯨꯒꯅꯦ ꯑꯩꯈꯣꯏꯒꯤ ꯁꯦꯀꯨꯔꯤꯇꯤꯗꯣ ꯑꯗꯨꯗ ꯍ ꯑ ꯑꯗꯨꯗ ꯍꯪꯉꯕ ꯍꯪꯉꯕ꯭ꯔꯥ ꯂꯩꯁꯥꯕꯤꯗꯨꯗ
ꯎꯝ
ꯎ ꯎ ꯃꯥꯒꯤ ꯃꯕꯨꯡꯅꯤꯒ ꯇꯧꯁꯜꯂꯕ ꯋꯥꯔꯗꯦꯟꯁꯨ ꯂꯩꯕ ꯑꯃ ꯍꯣꯏ ꯍꯣꯏ ꯍꯣꯏ ꯑꯗꯨ ꯋꯥꯔꯗꯁꯨ ꯋꯥ ꯗꯦꯟꯁꯨ ꯂꯩꯕ ꯃꯥꯜꯂꯦ ꯑꯗꯨꯒ ꯑꯩꯅ ꯊꯣꯛꯄ ꯀꯥꯟꯗꯅꯦ ꯑ ꯚꯥꯏꯗꯣ ꯑꯩꯉꯣꯟꯗ ꯀꯧꯔꯛꯑꯦ ꯍꯪꯕ꯭ꯔꯥ ꯑꯩꯈꯣꯏ ꯏꯃꯥꯟꯅꯕꯤ ꯃꯈꯥꯒꯤ ꯃꯁꯥꯡꯕꯤꯗꯨꯒ ꯇꯧꯔ ꯂꯩꯔꯝꯃꯦꯕꯀꯣ
ꯎꯝ ꯎꯝ
ꯑꯗꯨ ꯑ ꯀꯩꯅꯣꯁꯨꯣ ꯍꯪꯉꯤꯅꯦ ꯈꯣꯠꯂꯤꯅꯦ ꯃꯥ ꯂꯥꯛꯏꯁꯦ ꯇꯧꯔ ꯍꯥꯏꯔꯛꯑꯦ ꯑꯩꯅ ꯑꯣ ꯈꯥꯎꯅꯤ ꯃꯥꯗꯤ ꯁꯥꯟꯅꯕ ꯆꯠꯂꯝꯅꯤ ꯀꯩꯅꯣ ꯍꯥꯏꯔ ꯃꯥꯅ ꯑꯁ ꯑꯩ ꯂꯩ ꯉꯝꯗꯗꯅ ꯂꯥꯛꯏꯅꯦ ꯀꯥꯎꯊꯣꯛꯄ ꯉꯝꯗꯕꯒꯤ ꯇꯧꯔꯒ ꯍꯥꯏꯔꯦ ꯑꯗꯨꯒꯥ ꯅꯨꯄꯥꯗꯨꯅ ꯑꯗꯩꯗꯤ ꯑꯩꯈꯣꯏꯅ ꯃꯥꯁꯦ ꯐꯣꯟ ꯊꯧꯔꯒ ꯅ ꯊꯣꯛꯣꯂꯛꯀꯅꯣ ꯈꯣꯠꯀꯅꯣ ꯊꯧꯔꯒ ꯍꯥꯏ ꯑꯗꯩ ꯁꯤ ꯍꯦꯜꯂꯦ ꯈꯪꯕ꯭ꯔ ꯑꯩꯁꯨ ꯃꯐꯝꯁꯦ ꯍꯥꯏꯗꯣꯛꯑꯝꯗꯕꯤꯗ
ꯑ
ꯍꯧꯔ ꯅꯨꯄꯥꯅ ꯎꯡꯉꯒ ꯃꯥꯁꯦ ꯇꯥꯟꯅꯔꯕꯖꯥꯅꯤ ꯍꯦꯛꯇ ꯍꯥꯏ ꯇꯥꯟꯅꯕ ꯍꯥꯏꯗꯤ ꯀꯣꯏꯊꯤ ꯊꯤꯕ꯭ꯔ ꯑꯗꯨꯃꯥꯏꯅ ꯇꯧꯕ ꯆꯥꯠꯅꯤ
ꯎꯝ
ꯃꯥꯁꯦ ꯑꯆꯥꯄꯣꯠ ꯆꯥꯔꯝꯕꯗꯒꯤꯩ ꯈ ꯆꯦꯜꯂꯛꯏꯍꯪꯕ꯭ꯔꯥ ꯏꯟꯗꯣꯔ ꯃꯅꯨꯡꯗ ꯆꯦꯟꯁꯤꯜꯂꯤꯑ
ꯎꯝ
ꯃꯄꯥꯟꯗ ꯂꯩꯔꯗꯤ ꯏ ꯀꯥꯏꯗ ꯂꯩꯕꯅꯣ ꯎꯨꯒꯤꯅꯤ ꯄꯥꯈꯠꯇꯅ ꯑꯁꯅ ꯄꯥꯔꯛꯄ ꯄꯨꯔꯥ ꯕꯦꯔꯥꯅꯤꯀꯣ
ꯑꯗꯨꯕꯨ ꯀꯔꯤꯗꯒꯤ ꯇꯣꯛꯅꯈ꯭ꯔꯤꯅꯣꯕ ꯐꯖꯅ ꯑꯗꯨ ꯌꯧꯅ ꯇꯥꯟꯅꯕ ꯇꯣꯛꯅꯔ ꯃꯇꯨꯡꯗ ꯇꯧꯔꯛꯏꯗꯣ
ꯍ ꯃꯥꯅ ꯎꯝ ꯎ ꯌꯥꯝꯅ ꯇꯣꯛꯁꯤ ꯀꯣꯏꯔꯑꯦ ꯑꯗꯨꯅ ꯇꯣꯛꯅꯈꯤꯕ
ꯎꯝ ꯑꯣꯏꯗꯤ ꯈꯔꯗꯤ ꯑꯣꯏꯈꯤꯕꯅꯦ ꯃꯗꯨ ꯃꯤ ꯆꯠꯄ ꯈꯣꯠꯄꯗꯁꯨ ꯑꯁ ꯈꯪꯗꯦ
ꯍꯣꯏ ꯑꯗꯨꯒ ꯀꯩꯅꯣꯁꯨ ꯇꯧꯕ ꯑꯗꯨ ꯋꯥꯔꯤ ꯁꯥꯟꯅꯕꯁꯨ ꯈꯠꯅꯗ꯭ꯔꯥ ꯑꯗꯨꯁꯨ ꯍꯧꯖꯤꯛꯁꯨ ꯃꯥꯅ ꯌꯥꯝ ꯊꯤꯖꯔꯤ ꯑ ꯅꯨꯄꯤꯁꯤꯅꯁꯨ ꯍꯧꯖꯤꯛꯁꯦ ꯌꯥꯝ ꯅꯨꯡꯁꯤꯖꯔꯤ ꯑꯗꯨ ꯑꯣꯏꯔꯁꯨ ꯃꯥ ꯍꯟꯖꯅꯔꯣꯏ
ꯑꯣ ꯍꯣꯏꯅꯦ ꯅꯨꯡꯁꯤꯔꯁꯨ ꯑꯃ ꯂꯩꯕꯅꯤꯅꯦ ꯨꯅꯨꯁꯤꯤ ꯨꯁꯤꯃ ꯑꯃ
ꯅꯪꯒꯤ ꯑꯃꯗꯣ ꯑꯝꯇ ꯊꯦꯡꯅꯈꯤꯗ꯭ꯔꯕ
ꯊꯦꯡꯅꯔꯗꯦꯗ ꯁꯝꯅꯏꯁꯦ
ꯅꯠꯇꯤꯦ ꯅꯣꯏꯒꯤ ꯀ꯭ꯂꯥꯁꯗꯥꯏꯕ
ꯑꯁ ꯊꯦꯡꯅꯗꯦꯍꯦ ꯀꯩ ꯀꯃꯥꯏ ꯊꯤꯅꯗꯣꯏꯅꯣ ꯍꯥꯏꯗꯤ ꯑꯃꯗꯤ ꯂꯨꯒ ꯈꯜꯂꯨ
ꯑꯗꯨꯣꯏ ꯀꯁ ꯀꯤꯗꯣ ꯑꯁ ꯑꯝꯇ ꯎꯗꯅ ꯍꯦꯛ ꯇꯣꯛꯈ꯭ꯔꯦ ꯍꯦꯗ
ꯎꯝ
ꯃꯇꯝ ꯑꯃꯗꯗꯤ ꯅꯪꯁꯦ ꯑꯉꯥꯎꯕꯤꯅꯤ ꯑꯣꯏꯔꯝꯃꯤꯁꯦ
ꯃꯥꯅꯤ ꯑꯗꯣ ꯍꯧꯖꯤꯛꯄꯨꯗꯤ ꯎꯗ꯭ꯔꯦ ꯈꯟꯗ꯭ꯔꯦ ꯌꯥꯝ ꯐꯔꯦꯗ ꯑꯩ ꯐꯖꯅ ꯀꯣꯟ ꯇꯧꯕ ꯉꯝꯃꯦ ꯍꯥꯏꯇꯥꯔꯦ
ꯍꯣꯏ ꯑꯗꯣ ꯅꯪꯒꯤ ꯑꯃꯨꯛꯃꯨꯛ ꯑ ꯃꯤꯉꯣꯟꯗ ꯀꯩꯅꯣꯗ ꯐꯦꯁꯕꯨꯛꯇ ꯐ꯭ꯔꯦꯟ ꯑꯃꯨꯛ ꯇꯧ ꯔꯤꯀ꯭ꯋꯦꯁ ꯑꯃꯨꯛ ꯊꯥꯖꯟ ꯇꯧ
ꯎꯝ ꯑꯗꯨ ꯇꯧꯗꯣꯏ ꯑꯩ ꯉꯝꯃꯦꯍꯦ ꯑꯩ ꯀꯨꯏꯔꯦ ꯀꯩꯅꯣ ꯀꯨꯏꯔꯦ ꯖꯅꯋꯥꯔꯤ ꯍꯥꯏꯔꯣ ꯀꯨꯏꯔꯦꯗ ꯊꯥ ꯑꯠꯇ꯭ꯔꯨ ꯍꯥꯏꯖꯤ ꯂꯥꯛ ꯀꯗꯧꯔ ꯍꯥꯏꯔꯦ
ꯎꯗ꯭ꯔꯗꯤ ꯉꯝꯕꯅꯦ
ꯎꯝ ꯅꯃꯦ ꯎꯔꯁꯨ ꯉꯝꯃꯅꯤ ꯃꯥꯏ ꯃꯁꯛꯇꯣ ꯀꯔꯤ ꯐꯖꯗꯅ ꯏ ꯁꯞꯇꯥꯗꯨꯒ
ꯍ ꯑꯗꯨ ꯑꯗꯨ
ꯑꯩ ꯍꯥꯟꯅ ꯈꯜꯂꯤꯀꯥꯟꯗꯁꯨ ꯑ ꯃꯁꯛꯁꯦ ꯁꯑ ꯌꯦꯡꯅꯤꯡꯗꯦꯗꯤ ꯑꯗꯨꯝ ꯍꯥꯏꯁꯦ ꯍꯥꯏꯕꯅꯦ ꯑꯗꯨꯝ ꯏꯃꯥꯟꯅꯕꯤꯈꯩꯗ
ꯎ ꯅꯪ ꯅꯃꯥꯟꯅꯕꯤꯗꯣ ꯅꯪꯒ ꯌꯥꯝ ꯂꯨꯅ ꯇꯤꯟꯅꯕꯗꯣ
ꯑꯥ
ꯀꯩ ꯇꯧꯈ꯭ꯔꯒꯦ ꯃꯥꯗꯣ ꯕꯦꯠ ꯀꯩ ꯊꯥꯆꯟꯈ꯭ꯔꯕ
ꯃꯥꯗꯣ ꯑꯦꯝ ꯌꯨꯒꯤꯗ ꯊꯥꯖꯤꯟꯕꯅꯦ ꯍꯟꯇꯛ ꯊꯥꯖꯤꯟꯗꯣꯏ ꯇꯧꯈꯤꯕꯅꯦ ꯊꯥꯖꯤꯜꯂꯝꯃꯅꯤ
ꯑꯣ ꯃꯥꯁꯨ ꯀꯩꯝ ꯇꯧꯗꯕꯤꯗ ꯑꯗꯨꯝ ꯂꯩꯔꯦ
ꯂꯩꯣꯏ ꯏꯦ ꯃꯥ ꯃꯥꯁꯜ ꯂꯣꯏꯔꯒ ꯃꯤꯔꯦ ꯉꯥꯛꯇꯅꯦ ꯇꯥ ꯂꯩ ꯈꯪꯉꯕ ꯍꯥꯏꯗꯤ ꯊꯥꯏꯅꯗꯧꯅ ꯃꯥꯁꯇꯔ ꯍꯥꯏꯔꯒ